ꯄꯝ꯭ꯔ
ꯍꯣꯏ ꯇꯥꯏ ꯇꯥꯕ꯭ꯔꯣ
ꯍꯣꯏ ꯃꯔꯛ ꯃꯔꯛꯇ ꯀꯣꯜ ꯇꯧꯕ ꯌꯥꯗꯣꯏꯅꯦ ꯃꯤꯉꯣꯟꯗ
ꯑꯗꯨꯃꯥꯏꯅ ꯂꯥꯛꯏꯅꯦ ꯈꯪꯗꯦ ꯀꯔꯤꯒꯤꯔꯥ
ꯎꯝ
ꯇꯨꯝ ꯅꯤꯡꯗ꯭ꯔꯤꯕ꯭ꯔꯣ
ꯑꯩꯈꯣꯏ ꯑꯩꯈꯣꯏ ꯃꯤꯁꯤꯡꯗꯤ ꯕꯣꯜ ꯌꯦꯡꯔꯒ ꯂꯩꯔꯦ ꯕꯣꯜ ꯌꯦꯡꯅꯤꯡꯉꯥꯏꯅꯤ ꯍꯧꯖꯤꯛ ꯉꯥꯏꯕ
ꯑꯣ ꯇꯦꯟ ꯊꯔꯇꯤꯗꯤꯅꯤ ꯀꯣꯕ ꯑꯗꯨꯣ
ꯎꯝ ꯌꯦꯡꯕ꯭ꯔꯥ
ꯑꯦ ꯑꯩ ꯑꯩꯗꯤ ꯌꯦꯡꯣꯏ ꯏꯆꯦ ꯈꯣꯏ ꯌꯦꯡꯒꯅꯤ ꯑꯩꯁꯨ ꯉꯁꯤꯗꯤ ꯌꯦꯡꯅꯤꯡꯉꯦ ꯖꯄꯥꯟꯒ ꯁꯤ ꯕ꯭ꯔꯥꯖꯤꯜꯗꯣ ꯑꯗꯨ ꯑꯣꯏꯔꯁꯨ ꯑꯩꯗꯤ ꯑꯁ ꯇꯦꯟꯒꯨꯝꯕ ꯇꯥꯔꯗꯤ ꯇꯨꯝꯅꯤꯡꯕꯅꯀꯣ ꯀꯣꯜꯁꯨ ꯇꯧꯕ ꯉꯝꯃꯤ ꯑꯩꯒꯤ ꯃꯤꯠꯁꯨ ꯈꯪꯗꯦ ꯌꯥꯝ ꯋꯥꯕꯅꯦ ꯇꯦꯟꯒꯨꯝꯕ ꯇꯥꯔꯗꯤ
ꯅꯪ ꯇꯨꯝꯅꯤꯡꯈ꯭ꯔꯅꯤꯗ
ꯍꯣꯏ ꯇꯨꯝ ꯅꯤꯡꯈ꯭ꯔꯅꯤ ꯑꯩ ꯁꯤ ꯑꯁꯤ ꯀꯣꯅ ꯂꯥꯁ ꯀꯣ ꯑꯣꯏꯔꯅꯤ
ꯑ ꯑꯣ
ꯀꯣꯟꯅ ꯂꯥꯁ ꯀꯣ ꯑꯣꯏ
ꯑꯣ ꯑꯁ ꯅꯪꯗꯤ ꯌꯥ ꯎꯝ ꯔꯦꯁꯇꯤ ꯐꯖꯥꯅꯠꯇ ꯑꯣ
ꯍꯣꯏ
ꯊꯕꯛ ꯍꯥꯏꯕꯤ ꯇꯧꯕꯁꯤꯡꯗꯤ ꯇꯧꯒꯅꯨ
ꯎꯝ ꯑꯗꯨꯝ ꯐꯖꯅ ꯔꯦꯁ ꯇꯧꯔꯒ ꯂꯩꯗ
ꯎꯝ
ꯀꯔꯤꯁꯨ ꯇꯧꯗꯦ ꯑꯩꯗꯤ
ꯇꯃꯦꯡꯂꯣꯡ ꯑꯃꯨꯛꯀ ꯂꯥꯛꯀꯅꯤꯗꯅ ꯀꯣ
ꯍꯣꯏ ꯑꯁꯤ ꯂꯣꯏꯔꯒꯀꯣ
ꯑ
ꯁꯤ ꯂꯣꯏꯔꯒ ꯑꯃꯨꯛ ꯍꯜꯂꯛꯄ ꯇꯥꯔꯦ ꯁꯤ
ꯎꯝ ꯇꯃꯦꯡꯂꯣꯡꯗ ꯀꯣꯏ ꯅꯨꯡꯉꯥꯏꯕꯅꯤ
ꯅꯨꯡꯉꯥꯏ ꯍꯣꯏ ꯑꯁ ꯇꯃꯦꯡꯂꯣꯡꯗ ꯑꯩꯈꯣꯏꯒꯤꯁꯨ ꯊꯕꯛ ꯂꯩꯗꯤꯀꯣ ꯐꯖꯅ ꯄꯣꯊꯥꯔꯒ ꯂꯩꯕ ꯌꯥꯕꯅꯤ
ꯑ ꯑꯉꯥꯡꯒꯤꯗ ꯃꯥ ꯀꯔꯤ ꯀꯔꯥ ꯄꯣꯠꯁꯤꯡꯁꯦ ꯔꯦꯗꯤꯗ ꯂꯩꯔꯝꯒꯅꯤ ꯅꯤꯅꯦ ꯍꯧꯖꯤꯛꯇꯤ
ꯔꯗꯤ ꯇ ꯑ ꯑ ꯔꯦꯗꯤ ꯇꯧꯈ꯭ꯔꯤꯌꯦ ꯏꯆꯦꯅ ꯊꯦꯡꯉꯦ ꯍꯥꯏꯌꯦ
ꯌꯥꯝ ꯊꯦꯡꯈ꯭ꯔꯦ ꯅꯪꯀꯣ ꯑꯩ ꯍꯥꯏꯒꯦ ꯅꯪ ꯑꯁ ꯉꯜꯂꯤ ꯉꯜꯂꯤ ꯍꯥꯏꯕꯩ ꯋꯥꯅꯦ ꯅꯪ ꯍꯦꯛ ꯄꯣꯛꯅꯤꯡꯉꯥꯏ ꯃꯇꯝ ꯌꯥꯎꯔꯦ ꯍꯥꯏꯕ ꯀꯩꯅꯣ ꯅꯪꯂꯔꯣꯏ ꯑꯗꯨꯒ ꯑꯦ ꯄꯣꯛꯄ ꯂꯣꯏꯔꯒ ꯑꯃꯨꯛꯀ ꯕ ꯌꯥꯅꯤ ꯍꯥꯏꯕꯗꯣ ꯅꯠ ꯑꯗꯨ ꯂꯥꯜꯂꯦ ꯅꯪ ꯃꯄꯥꯟꯁꯨ ꯊꯣꯛ ꯊꯣꯛꯄ ꯉꯝꯂꯔꯣꯏ ꯑꯃꯨꯛꯀ ꯑꯉꯥꯡ ꯂꯩꯕꯒꯤꯀꯣ ꯑꯗꯨꯒꯤ ꯍꯦꯛ ꯁꯤꯛꯁ ꯃꯟ ꯐꯥꯎꯕ ꯃꯥꯒꯤ ꯂꯣꯏꯅ ꯃꯥꯛꯇꯣ ꯔꯦꯗꯤꯗ